ꯍꯜꯂꯣ
ꯎꯝ ꯇꯥꯏ ꯀꯣ
ꯍꯣꯏ ꯇꯥꯏꯑꯦ
ꯎꯝ
ꯂꯥꯁꯀꯤ ꯑꯣꯏꯅ ꯋꯥꯔꯤ ꯁꯥꯟꯅꯔꯤꯁꯦ
ꯑꯥ ꯍꯣꯏ ꯍꯣꯏ ꯑꯗꯨꯁꯨ ꯌꯥꯏ
ꯎꯝ ꯅꯪꯗꯤ ꯐꯨꯠꯕꯣꯜ ꯃꯇꯝꯁꯨ ꯌꯧꯔꯝꯅꯤ
ꯋꯥꯂꯤꯌꯦ ꯐꯣꯔꯇꯤ ꯃꯤꯅꯤꯠꯂꯤꯌꯦ
ꯑꯣ ꯎꯝ ꯑꯗꯨꯗꯤꯈꯣ ꯑꯗꯨꯗꯤ ꯑꯗꯨꯝ ꯄꯥꯎ ꯐꯥꯎꯅꯔꯁꯨ ꯌꯥꯕ꯭ꯔꯕ ꯋꯥꯔꯤ ꯁꯥꯟꯅꯔꯒ
ꯌꯥꯏꯗ ꯅꯪꯅ ꯇꯧꯅꯤꯡꯕ ꯀꯣꯜ ꯇꯧꯕ ꯌꯥꯏꯗ
ꯎꯝ ꯅꯪ ꯑꯇꯣꯞꯄ ꯊꯕꯛ ꯂꯩꯔꯗꯤ ꯑꯗꯨꯝ ꯇꯧꯔꯁꯨ ꯌꯥꯏ
ꯍꯧꯖꯤꯛ ꯍꯧꯖꯤꯛꯇꯤ ꯊꯕꯛ ꯂꯩꯇꯦꯗ ꯀꯔꯤ ꯊꯕꯛ ꯇꯧꯅꯤ ꯍꯧꯖꯤꯛꯕꯨ
ꯎꯝ ꯚꯗꯤꯑꯣ ꯌꯦꯡꯅꯤꯡꯉꯗꯤ ꯌꯦꯡꯕ ꯌꯥꯏ ꯅꯪ ꯅꯨꯄꯤ ꯅꯪ ꯅꯨꯄꯤꯒꯨꯝꯕ ꯄꯥꯎ ꯐꯥꯎꯅ ꯐꯥꯎꯅꯅꯤꯡꯉꯗꯤ ꯑꯗꯨꯝ ꯇꯧꯔꯁꯨ ꯌꯥꯏ ꯑꯗꯨꯅ ꯑꯗꯨꯁꯨ ꯊꯕꯛ ꯀꯧꯋꯦ
ꯎꯝ
ꯅꯪ ꯅꯪꯗꯤ ꯃꯨꯕꯤꯒꯨꯝꯕ ꯌꯦꯡꯗ꯭ꯔꯣ
ꯑꯩ ꯃꯨꯚꯤ ꯌꯦꯡꯉꯦ ꯑꯃ ꯑꯃꯔꯗꯤ
ꯑ ꯀꯔꯝꯕ ꯃꯨꯚꯤꯁꯤꯡ ꯌꯦꯡꯕ꯭ꯔꯥ ꯍꯤꯟꯗꯤ ꯕꯣꯂꯤꯋꯨꯠꯀꯤꯔꯥ ꯏꯪꯂꯤꯁ ꯀꯤꯔ
ꯑꯩꯗꯤ ꯕꯣꯂꯤꯋꯨꯠꯀꯤꯁꯨ ꯌꯦꯡꯉꯦ ꯁ꯭ꯋꯥꯠ ꯃꯨꯚꯤꯁꯨ ꯌꯦꯡꯉꯦ ꯑꯗꯨꯒ ꯋꯥꯔꯒꯤ ꯑꯣꯏꯌꯦ ꯋꯥꯔꯒꯤꯒꯨꯝꯕꯁꯨ ꯑꯃ ꯃꯔꯥꯗꯤ ꯃꯅꯤꯄꯨꯔꯤꯒꯤꯁꯨ ꯑꯃ ꯃꯔꯥꯗꯤ ꯌꯦꯡꯉꯦ
ꯑꯥ ꯀꯣꯔꯤꯌꯥ ꯀꯣꯔꯤꯌꯥꯟꯒꯤꯗꯤ
ꯑꯁ ꯑꯗꯨꯒ ꯒꯤꯗꯤ ꯌꯦꯡꯗꯦꯗ
ꯍ ꯌꯦꯡꯕ ꯅꯨꯡꯉꯥꯏꯕꯅꯦ ꯌꯦꯡꯉꯨꯅ
ꯑꯗꯨꯒꯨꯝꯕ ꯌꯦꯡꯕ꯭ꯔꯣ ꯅꯪ
ꯍꯣꯏꯗ ꯅꯨꯄꯤꯁꯤꯡꯁꯤꯗꯤ ꯑꯗꯨꯒꯨꯝꯕꯅ ꯉꯥꯛꯇꯅꯤ ꯌꯦꯡꯕ
ꯑꯗꯨꯒꯨꯝꯕ ꯌꯥꯝ ꯌꯦꯡꯕꯗꯣ ꯌꯥꯝ ꯅꯨꯡꯉꯥꯏꯕ꯭ꯔꯣꯅꯦ ꯅꯣꯏꯒꯤ
ꯍꯣꯏ
ꯑꯣ ꯀꯔꯤ ꯀꯔꯤ ꯀꯔꯤ ꯑꯩꯗꯤ ꯁꯨꯛꯌꯦꯡ ꯌꯦꯗꯦ ꯀꯔꯤ ꯀꯔꯤ ꯌꯥꯎꯕꯅꯣ ꯑꯩꯗꯤ ꯑꯗꯨ ꯌꯦꯡꯅ ꯇꯨꯝꯅꯤꯡꯉꯦꯕ ꯑꯗꯨꯒꯨꯝꯕ ꯀꯣꯔꯤꯌꯥꯒꯤꯒꯨꯝꯕꯗꯤ
ꯑ ꯇꯞꯃꯟꯕꯒꯤꯔ
ꯊꯥꯔꯇꯤ ꯃꯤꯅꯤꯠ ꯀꯨꯃ ꯊꯥꯔꯇꯤ ꯃꯤꯅꯤꯠ ꯀꯨꯨꯝꯕ ꯁꯥꯡꯕ ꯚꯤꯗꯤꯑꯣꯐꯥꯎ ꯑꯃ ꯑꯗꯨꯒꯨꯝꯕ ꯚꯤꯗꯤꯑꯣꯐꯥꯎ ꯑꯃꯐꯥꯎ ꯌꯦꯡꯗ꯭ꯔꯤꯌꯦ ꯑꯗꯨꯒꯤꯗꯤ ꯀꯣꯔꯤꯌꯥꯒꯤꯒꯨꯝꯕꯗꯤ
ꯑꯣ ꯃꯣꯏꯒꯤ ꯃꯣꯏꯒꯤ ꯃꯨꯚꯤꯗꯣ ꯑ ꯅꯠꯇꯦ ꯃꯣꯏꯒꯤ ꯃꯨꯚꯤ ꯍꯥꯏꯗ꯭ꯔꯥ ꯃꯣꯏꯒꯤ ꯁꯤ ꯑ ꯇꯞꯄꯗꯤ ꯇꯞꯄꯦ ꯀꯣ ꯍꯥꯏꯗꯤ ꯌꯥꯝ ꯇꯞꯄꯦꯕ
ꯉꯥꯏꯕꯗꯣ ꯋꯥꯕꯅꯤ ꯃꯣꯏꯒꯤꯗꯤ
ꯑꯥ ꯑꯗꯨꯏ ꯑꯣꯏꯔꯝꯃꯅꯤ ꯅꯣꯏ ꯌꯦꯡꯗ꯭ꯔꯤꯗꯣ
ꯋꯥꯍꯦ ꯃꯣꯏ ꯃ ꯃꯣꯏꯒꯤ ꯃꯨꯚꯤ ꯌꯦꯡꯕꯗꯣ ꯉꯥꯏꯕꯗꯣ ꯋꯥꯕꯅꯤꯍꯦ
ꯑꯥ
ꯌꯥꯝ ꯕꯣꯔꯤꯡꯁꯨ ꯆꯨꯋꯦ ꯃꯣꯏꯒꯤꯗꯤ ꯑꯩꯒꯤꯗꯤ ꯑꯩꯒꯤ ꯑꯩꯒꯤ ꯑꯣꯏꯅꯗꯤ
ꯌꯦꯡꯕ ꯅꯨꯡꯉꯥꯏꯕꯗꯤꯀꯣ ꯌꯥꯝ ꯐꯖꯈ꯭ꯔꯕꯅꯦ
ꯐꯖꯕ ꯐꯖꯕ ꯐꯤꯂꯝ ꯑꯃ ꯍꯥꯏꯔꯛꯑꯣꯅꯦ ꯑꯗꯨꯗꯤ ꯌꯦꯡꯒꯦꯅꯦ ꯅꯨꯃꯤꯠ ꯑꯃꯗꯤ ꯑꯁꯤꯁꯤꯅꯦꯗꯤ ꯑꯣ ꯗ꯭ꯔꯦꯁ ꯂꯩꯕ ꯅꯨꯃꯤꯠꯇ
ꯑ ꯕ꯭ꯂꯠ ꯍꯥꯎꯟ ꯍꯥꯏꯕꯗꯣ ꯌꯦꯡꯉꯣ ꯑꯗꯨ ꯌꯦꯡꯉꯗꯤ ꯅꯪ ꯄꯥꯝꯃꯅꯤ ꯅꯨꯄꯥꯁꯤꯡ ꯌꯦꯡꯕꯅꯦ ꯑꯗꯨꯗꯗꯤ꯫ ꯂꯚ ꯁꯇꯣꯔꯤ ꯅꯠꯇꯦꯕꯀꯣ꯫ ꯑ ꯕ꯭ꯂꯠ ꯍꯥꯎꯟ ꯕ꯭ꯂꯠ ꯍꯥꯎꯟ ꯏ꯫ ꯕ꯭ꯂ ꯍꯥꯎꯟ꯫ ꯇꯥꯏꯀꯣ꯫
ꯍꯣꯏ꯫
ꯎꯝ ꯑꯗꯨꯗ ꯅꯨꯄꯥꯁꯤꯡ ꯌꯥꯝꯅ ꯌꯦꯡꯕꯅꯦ ꯑꯩꯗꯤ ꯔꯣꯃꯥꯟꯁꯀꯤ ꯅꯠꯇꯦꯕꯀꯣ
ꯎꯝ
ꯑ ꯐꯥꯏꯠ ꯕꯣꯛꯁꯤꯡ ꯒꯤꯅꯦ ꯌꯦꯡꯕ ꯅꯨꯡꯉꯥꯏꯕꯅꯦ ꯍꯣꯏ ꯍꯣꯏ ꯈꯠꯅꯕꯒꯤ
ꯁꯥꯡꯕ꯭ꯔꯣ ꯍꯥꯏꯕꯗꯤ ꯚꯤꯗꯤꯑꯣꯗꯣ꯫ ꯃꯤꯅꯤꯠ ꯁꯤꯖꯟꯂꯣ꯫
ꯑꯣ ꯎꯝ ꯑꯦꯄꯤꯁꯣꯠ ꯂꯩꯕꯅꯤ ꯑꯦꯄꯤꯁꯣꯠ ꯑꯗꯨ ꯑꯣꯏꯔꯁꯨ ꯑꯗꯨꯝ ꯌꯦꯡ꯫ ꯑꯄꯤꯁꯣꯠ ꯂꯩꯌꯦ ꯍꯣꯏ꯫
ꯑꯄꯤꯁꯣꯠ ꯌꯥꯝꯕꯔꯣ꯫
ꯑꯦꯠ ꯀꯨꯝꯕꯗꯤ ꯂꯩꯕ ꯃꯥꯜꯂꯦ ꯁꯤꯛꯁꯔꯥ ꯑꯦꯠꯔꯥ ꯀꯥꯎꯒꯔ꯭ꯦ꯫ ꯑꯗꯨ ꯌꯦꯡꯕ ꯌꯥꯝ ꯅꯨꯡꯉꯥꯏꯕꯅꯦ ꯅꯨꯄꯤꯁꯤ ꯅꯨꯄꯤꯁꯨ ꯂꯩꯇꯦ꯫ ꯅꯨꯄꯤ ꯍꯥꯏꯗꯤ꯫ ꯑꯗꯨꯝ ꯈꯠꯅꯕꯒꯤꯒꯨꯝꯕꯗ꯫ ꯅꯨꯄꯤ ꯀꯔꯤꯝꯁꯨ ꯇꯧꯕ ꯍꯩꯇꯕ ꯅꯨꯄꯤ ꯂꯩꯔꯗꯤ꯫ ꯇꯔ ꯌꯥꯝ ꯑꯣꯏꯌꯦꯗꯅ꯫
ꯃꯥꯅꯦ꯫
ꯑꯣ ꯑꯗꯨ ꯑꯗꯨꯒꯤꯗꯤ ꯅꯨꯄꯤꯁꯨ ꯂꯩꯇꯦ꯫ ꯗꯤꯁꯇꯔꯕ ꯇꯧꯅꯤꯡꯉꯥꯏꯁꯨ ꯂꯩꯇꯦ ꯑꯗꯨꯝ ꯈꯠꯅꯩ꯫
ꯑꯣ꯫
ꯌꯦꯡꯕ ꯅꯨꯡꯉꯥꯏꯕꯅꯦ꯫
ꯅꯨꯄꯤꯁꯨ ꯌꯥꯎꯗꯦꯕ ꯑꯗꯨ ꯃꯣꯚꯤꯗꯗꯤ꯫
ꯍꯣꯏ ꯅꯨꯄꯤꯁꯨ ꯌꯥꯎꯗꯦ꯫
ꯎꯝ꯫
ꯅꯨꯄꯤ ꯌꯥꯎ꯫ ꯌꯥꯎꯗꯦ ꯍꯥꯏꯕꯗꯤ ꯃꯥ ꯃꯃꯥꯒꯨꯝꯕ ꯃꯥꯏ ꯐ꯭ꯔꯦꯟꯒꯨꯝꯕꯗꯤ ꯂꯩꯌꯦꯕꯀꯣ꯫ ꯅꯨꯡꯁꯤꯕꯒꯤ ꯀꯔꯤ ꯀꯔꯥ꯫ ꯇꯔꯕ ꯇꯧꯅꯤꯡꯉꯥꯏꯗꯤ ꯂꯩꯇꯦꯕ ꯑꯗꯨꯝ ꯈꯠꯅꯕꯩꯅꯦ꯫ ꯎꯝ ꯌꯦꯡ ꯅꯨꯡꯉꯥꯏꯕꯅꯦ꯫ ꯇ꯭ꯔꯦꯟꯗꯤꯡ ꯑꯣꯏꯔꯦ꯫
ꯑꯣ ꯑꯗꯨꯗꯤ ꯈꯔꯦ ꯇꯧꯃꯜ ꯂꯦ ꯐꯅꯅꯕ ꯑꯣꯏꯗꯤꯀꯣ꯫
ꯎꯝ ꯌꯦꯡꯉꯨꯔꯣ ꯅꯪꯁꯨ ꯌꯦꯡꯕ ꯅꯨꯡꯉꯥꯏꯅꯤ꯫ ꯑꯩꯅꯥ ꯌꯦꯡꯉꯦ ꯍꯣꯏ
ꯑ꯫
ꯌꯦꯡꯈꯤꯕꯒꯤ ꯐꯖꯩꯌꯦꯅ ꯔꯤꯀꯃꯦꯟ ꯇꯧꯕꯅꯤꯗ꯫
ꯑꯣ ꯑꯗꯨ ꯅꯪꯗꯤ ꯁꯥꯎꯠ ꯃꯨꯚꯤꯒꯨꯝꯕ ꯕꯣꯂꯤꯋꯨꯠꯀꯨꯝꯕ ꯌꯦꯡꯕꯔꯣ꯫
ꯌꯦꯡ ꯌꯦꯡꯕꯨꯗꯤ ꯌꯦꯡꯉꯦ ꯗꯨꯨꯔꯟꯗꯔ ꯍꯥꯏꯕꯗꯣ꯫
ꯑꯥ꯫
ꯑ ꯑꯗꯨꯗꯤ ꯌꯦꯡꯉꯦ꯫
ꯗꯨꯔꯥꯟꯗꯔ ꯑꯩꯁꯨ ꯌꯦꯡ ꯑꯥ
ꯑ ꯑꯗꯨꯒ ꯁꯥꯎꯠꯀꯤꯅ ꯄꯨꯁꯄꯥꯒꯨꯝꯕꯗ꯫
ꯑꯥ
ꯅꯥꯟꯗꯤ ꯃꯨꯕꯤ ꯌꯦꯡꯉꯗꯣ ꯌꯥꯝ ꯌꯥꯝ ꯌꯦꯡꯅꯤꯡꯕꯅꯤ ꯈꯪꯗꯦ ꯍꯟꯗꯛꯁꯦ ꯈꯔ ꯌꯦꯡꯅꯤꯡꯕꯗꯣ ꯃꯨꯠ ꯃꯥꯡꯈꯔ꯭ꯦꯅꯦ ꯀꯔꯤꯒꯤꯅꯣ ꯈꯪꯗꯕ
ꯑꯍꯟ ꯑꯣꯏꯌꯦ ꯑꯍꯟ ꯑꯣꯏꯕꯒꯤꯅꯦ
ꯑꯗꯨ ꯑꯗꯨꯒꯤ ꯃꯥꯜꯂꯦ ꯑꯗꯨꯗꯤ꯫
ꯑ ꯆꯍꯤ ꯀꯨꯟ ꯍꯦꯟꯕꯒꯤꯅꯦ꯫
ꯑꯥ꯫
ꯅꯍꯥꯟ ꯒ꯭ꯔꯦꯖꯨꯑꯦꯁꯟ ꯀꯥꯕ ꯑꯗꯨ ꯀꯥꯟꯗ ꯃꯥꯜꯗꯦ ꯑꯩꯁ ꯑꯗꯨꯀꯥꯟꯗꯗꯤ꯫ ꯌꯦꯡꯅꯤꯡꯕꯗꯤ ꯂꯣꯏꯔꯦ꯫ ꯅꯍꯥꯟ ꯑꯩ ꯒꯔ꯭ꯦꯖꯨꯑꯁꯟ ꯀꯥꯕ ꯀꯟꯗꯣ꯫
ꯎꯝ ꯎꯝ
ꯑꯗꯨ ꯀꯅꯗꯤ ꯃꯨꯚꯤ ꯌꯥꯝ ꯌꯦꯡꯉꯦꯕ
ꯑꯣ
ꯀꯩꯕ
ꯑꯦꯗꯤ ꯑ ꯀꯣꯔꯦꯁꯄꯣꯟꯗꯦꯟꯁꯇ ꯍꯥꯞꯄꯅꯦ ꯍꯥꯞꯄꯒ ꯃꯥꯁꯇꯔꯗ ꯗꯤ ꯑꯦꯝꯗ ꯑꯃꯨꯛꯀ ꯇꯧꯕ
ꯀꯂꯦꯖꯄꯨꯅꯤ ꯍꯥꯏꯕꯗꯨ ꯀꯔꯤ ꯀꯣꯂꯦꯖꯅꯣ
ꯅꯪ ꯈꯪꯉꯝꯃꯔꯣꯏ ꯀꯣꯟꯊꯧꯖꯝꯗ ꯂꯩꯕꯅꯦ
ꯀꯨꯟ ꯊꯥꯎꯖꯟ ꯀꯨꯟ ꯊꯥꯎꯖꯟ ꯀꯣꯂꯦꯖꯀꯤ ꯃꯤꯡꯔꯣ ꯑꯗꯨꯅ
ꯅꯠꯇꯦ ꯑꯗꯨꯗꯤ ꯃꯐꯝꯒꯤ ꯃꯤꯡꯅꯦ
ꯑꯗꯨꯝ ꯀꯣꯂꯦꯖꯀꯤ ꯃꯤꯡꯁꯦ
ꯑꯗꯨꯗꯤ ꯍꯥꯏ ꯍꯥꯏꯗꯣꯛꯑꯔꯣꯏ
ꯁꯦꯀ꯭ꯔꯦꯁꯤ ꯌꯥꯝꯃꯦꯅꯦ
ꯑ ꯌꯃꯅꯤ ꯅ ꯅꯥꯉꯣꯟꯗꯒꯤ ꯍꯦꯟꯟꯗꯗ
ꯑꯗꯨ ꯑꯗꯨꯐꯥꯎ ꯍꯥꯏꯕ ꯌꯥꯗꯦ ꯍꯥꯏꯅꯦ
ꯅꯪꯟꯗꯒꯤ ꯍꯗꯦ ꯑꯗꯨ ꯁꯤꯀ꯭ꯔꯦꯁꯤ ꯂꯩꯔꯁꯨ ꯅꯪꯉꯣꯟꯗꯒꯤ ꯍꯦꯟꯗꯦꯕ
ꯑꯗꯨꯗꯤ ꯌꯥꯏꯍꯦ ꯑꯩ ꯑꯩ ꯑꯩ ꯑꯗꯨꯗꯤ ꯑꯩ ꯁꯦꯀ꯭ꯌꯨꯔꯤꯁꯤ ꯌꯥꯝ ꯂꯩ ꯃꯥꯂꯦ
ꯌꯥꯝꯃꯦ ꯅꯪꯁꯨ
ꯑꯩ ꯀꯔꯤ ꯍꯥꯏꯗꯕ ꯂꯩꯌꯦ
ꯌꯥꯝ ꯂꯩ
ꯀꯔꯤꯅꯣꯅꯦ ꯅꯪ ꯅꯪ ꯑꯍꯥꯡꯕꯗꯣ ꯑꯩ ꯍꯥꯏꯗꯒ ꯂꯩꯕ꯭ꯔꯣꯅꯦ ꯑꯗꯣ ꯉꯁꯥꯏ ꯉꯁꯥꯏꯗꯣ ꯂꯣꯀꯦꯁꯟꯗꯤ ꯍꯥꯏꯕ ꯌꯥꯗꯦꯅꯦ
ꯅꯦ ꯑꯩꯁꯨ ꯍꯥꯏꯥꯏꯕ ꯑꯥ
ꯗꯤ ꯑꯦꯝ ꯌꯨꯒꯤ ꯑꯦꯔꯤꯌꯥꯗ ꯂꯩꯌꯦ ꯑꯗꯨꯗꯤ ꯍꯥꯏꯈ꯭ꯔꯦ ꯑꯗꯨ ꯑꯇꯣꯞꯄ ꯀꯔꯤꯅꯣꯅꯦ ꯑꯩꯅ ꯐꯖ
ꯑꯩꯁꯨ ꯍꯥꯏꯗꯤ ꯍꯥꯏꯕꯤꯈ꯭ꯔꯦꯗꯅ ꯀꯣꯟꯊꯧꯖꯝꯗꯅꯦꯅ ꯆꯞ ꯃꯥꯟꯅꯗ꯭ꯔꯣ
ꯑꯗꯨꯗꯤ ꯑꯗꯨꯗꯤ ꯉꯝꯃꯣꯅꯅ ꯌꯥꯏ
ꯆꯞ ꯃꯅꯩꯗ
ꯑꯗꯨ ꯀꯔꯤꯒꯤꯅꯣ ꯅꯪ ꯅꯪꯒꯤ ꯐꯣꯇꯣ ꯊꯥꯔꯛꯇꯕꯗꯣ
ꯅꯪꯕꯨ ꯍꯥꯟꯅ ꯊꯥꯔꯛꯑꯣ ꯍꯥꯏꯔꯒ
ꯏꯁ ꯑꯩꯅ ꯍꯥꯡꯕꯗꯣ ꯍꯪꯗ꯭ꯔꯣꯅꯦ
ꯁꯛ ꯊꯤꯌꯦꯅ ꯑꯩ ꯍꯩꯈꯤꯕ ꯅꯠꯇ꯭ꯔꯣ ꯑꯗꯨꯁꯨꯛ ꯊꯤꯕꯗꯨꯕꯨ ꯌꯦꯡꯅꯤꯡꯉꯦ ꯍꯥꯏꯕꯁꯦ ꯅꯪ ꯌꯦꯉꯗꯤ ꯎꯝ
ꯊ ꯑꯣꯏꯒꯦꯔꯥ ꯑꯁ ꯐꯖꯒꯦꯔ ꯑꯗꯨꯝ ꯌꯦꯡꯉꯦ ꯍꯥꯏꯕꯅꯤꯗ
ꯎꯝ ꯑꯗꯨ ꯑꯣꯏꯔꯁꯨ
ꯊꯤꯒꯦꯔꯥ ꯐꯖꯒꯦꯔꯥ ꯑꯩ ꯀꯔꯤ ꯇꯧꯅꯤ
ꯅꯪ ꯎꯔꯗꯤ ꯑꯪ ꯑꯣꯏꯔꯗꯤ ꯁꯛ ꯑꯣꯏꯔꯅꯤ
ꯑꯗꯨ ꯀꯤꯔꯒ
ꯀꯥꯏ ꯀꯣꯅꯦ ꯀꯥꯏ ꯀꯅꯍꯣꯅꯦ ꯍꯥꯏ ꯌꯦꯡꯦ ꯊꯥꯔꯛꯑꯣ
ꯊꯥꯕꯤꯒꯦ ꯊꯥꯕꯤꯒꯦ ꯁꯤ ꯂꯣꯏꯔꯒ ꯅꯪꯁꯨ ꯊꯥꯔꯛꯑꯣ
ꯋꯥꯡꯁꯨ ꯋꯥꯡꯁꯨ ꯋꯥꯡ ꯇꯧꯕ ꯅꯪꯁꯦ
ꯋꯥꯡꯗꯦ
ꯅꯨꯄꯤ ꯅꯨꯄꯤꯗꯗꯤ ꯑꯗꯨꯝ ꯌꯥꯗꯤ ꯌꯥꯏꯌꯦꯕꯀꯣ ꯍꯣꯏ ꯎꯝ
ꯐꯨꯠꯕꯣꯜ ꯌꯦꯡꯏꯁꯦ ꯀꯥꯎꯕ꯭ꯔꯥ
ꯍꯥ
ꯐꯨꯠꯕꯣꯜ ꯌꯦꯡꯁꯦꯅ ꯀꯧꯕ꯭ꯔꯕ꯭ꯔ
ꯅꯠꯇꯦ
ꯅꯣꯏ ꯑꯍꯨꯝ ꯑꯗꯨꯝ ꯌꯦꯡꯒꯦꯔ
ꯇꯨꯝꯈ꯭ꯔꯦ ꯃꯤ ꯈꯔꯗꯤ
ꯑꯣ
ꯃꯣꯏꯁꯦ ꯑꯣꯏ ꯑꯝ ꯑꯃ ꯃꯣꯏ ꯑꯅꯤ ꯇꯨꯝꯗꯤ ꯇꯨꯡꯈꯔꯦ ꯑꯗꯨ ꯈꯪꯗꯦ ꯃꯣꯏ ꯌꯦꯡꯒꯦꯔꯥ
ꯑꯣ
ꯌꯧꯎꯗꯔꯤ ꯌꯧ ꯊꯥꯔꯇꯤ ꯃꯤꯅꯤꯠ ꯋꯥꯠꯂꯤꯌꯦꯗ
ꯎꯝ
ꯅꯪ ꯑꯗꯣ ꯁꯤ ꯋꯥꯔꯤ ꯁꯥꯕ ꯂꯣꯏꯔꯒ ꯅꯪꯒꯤꯗꯣ ꯐꯣꯇꯣ ꯌꯦꯡꯕ ꯑꯗꯨꯒꯔꯦꯁ ꯇꯧꯔꯒ ꯌꯦꯡꯕ ꯌꯦꯡꯕ ꯍꯥꯎꯗꯧ ꯃꯥꯂꯦ
ꯀꯩꯑꯕ
ꯋꯥꯔꯤ ꯁꯥꯕ ꯂꯣꯏꯔꯒ ꯀꯣ
ꯑꯥ
ꯅꯪꯒꯤ ꯐꯣꯇꯣꯗꯣ ꯌꯦꯡꯕ ꯀꯣ
ꯎꯝ
ꯑꯗꯨ ꯌꯦꯡꯕ ꯂꯣꯏꯔꯒ ꯈꯔ ꯂꯩꯔꯗꯤ ꯌꯦꯡꯕ ꯃꯇꯝꯗꯣꯂꯥꯛꯑ ꯇꯧꯃꯜꯂꯦꯕ
ꯍꯠꯂꯦ ꯍꯥꯏꯔꯤ